ꯍꯜꯂꯣ ꯇꯥꯕ꯭ꯔꯥ
ꯇꯥꯔꯕꯣ
ꯇꯥꯏ ꯇꯥꯏꯌꯦ
ꯀꯩꯗꯧꯔꯤꯅꯣ
ꯏꯁ ꯁꯨꯝ ꯆꯥꯛ ꯊꯣꯡꯒꯦꯅ ꯇꯧꯔꯤꯌꯦ
ꯑꯣ ꯀꯩ ꯏꯟꯁꯥꯡ ꯊꯣꯡꯗꯣꯏꯅꯣ
ꯑꯂꯨꯒ ꯁꯧꯒ꯭ꯔꯤ ꯊꯣꯡꯒꯦ ꯍꯥꯏꯅ ꯈꯟꯕ
ꯅꯪꯗꯤ
ꯑꯩꯁꯨ ꯆꯥꯛ ꯊꯣꯡꯉꯤꯌꯦ
ꯑꯣ
ꯎꯝ
ꯀꯔꯤ ꯌꯦꯟꯁꯥꯡ ꯊꯣꯡꯉꯤꯅꯣ
ꯑꯂꯨꯒ ꯈꯥꯃꯦꯟꯒ ꯄꯣꯡ ꯍꯋꯥꯏꯒ ꯎꯝ ꯄꯨꯟꯅ ꯊꯣꯡꯃꯤꯟꯅꯔꯦ
ꯍꯥꯎꯅꯤ ꯍꯥꯎꯅꯤ
ꯅꯪ ꯔꯦꯟꯗ ꯂꯩꯕ꯭ꯔꯥ ꯅꯊꯟꯗ ꯂꯩꯕ꯭ꯔꯥ
ꯑ ꯏꯅꯥꯝꯗꯤ ꯃꯣꯏꯒ ꯂꯩꯌꯦ
ꯑꯣ ꯅꯪꯅ ꯈ꯭ꯋꯥꯗꯒꯤ ꯑꯍꯟ
ꯀꯩ ꯍꯥꯏꯕ
ꯅꯪ ꯅꯣꯏꯒ ꯅꯪꯅ ꯃꯣꯏ ꯑꯣꯏ ꯁꯤꯅꯥꯕ꯭ꯔꯥ ꯍꯥꯏꯕꯅꯤꯗ
ꯍꯣꯏ ꯑꯩꯅ ꯁꯦꯟꯅꯔꯤꯅꯦ
ꯑꯗꯨꯗꯤ ꯋꯥꯔꯝꯅꯤꯅꯦ
ꯅꯪꯗꯤ
ꯑꯩ ꯑꯩꯈꯣꯏ ꯗꯥꯗꯥꯍꯣꯏꯒ ꯂꯩꯌꯦ
ꯑꯣ ꯂꯩꯕ ꯅꯨꯡꯉꯥꯏꯕ꯭ꯔꯣ
ꯀꯩꯗꯧꯔꯅꯤ ꯅꯨꯡꯉꯥꯏꯇꯦ ꯍꯥꯏꯔꯁꯨ
ꯀꯔꯤ ꯇꯧꯔꯤꯅꯣ ꯀꯔꯤ ꯑ ꯅꯠꯇꯦ
ꯑꯩꯔꯣ
ꯑꯥ ꯀꯔꯤ ꯊꯕꯛ ꯁꯨꯔꯒ ꯂꯩꯒꯦ ꯍꯥꯏꯕ
ꯑꯁꯨꯝ ꯀꯣꯂꯦꯖ ꯀꯥꯕꯅꯤꯗ ꯊꯕꯛꯕꯨꯨꯗꯤ ꯁꯨꯗꯦ ꯊꯕꯛ ꯁꯨꯗ꯭ꯔꯤ
ꯑꯥ ꯀꯣꯂꯦꯖ ꯀꯥꯕꯗꯤ ꯅꯨꯡꯉꯥꯏꯕꯅꯤꯗ
ꯅꯨꯡꯉꯥꯏ ꯅꯨꯡꯉꯥꯏꯌꯦ ꯍꯥꯏ ꯅꯨꯡꯉꯥꯏꯌꯦ ꯍꯥꯏꯕ ꯇꯥꯔꯦ ꯐꯣꯏ ꯌꯥꯝꯃꯕꯨꯗꯤ ꯅꯠꯇꯦꯕꯀꯣ ꯅꯪꯗꯤ ꯅꯪꯗꯤ ꯀꯩ ꯇꯧꯔꯤꯒꯦ꯫
ꯑꯩꯗꯤ ꯀꯩꯁꯨ ꯇꯧꯗꯦ ꯑꯗꯨꯝ ꯂꯩꯕꯅꯤꯗ
ꯑꯣ ꯀꯣꯂꯦꯖ ꯂꯩꯔꯕ
ꯀꯣꯂꯦꯖ ꯂꯣꯏꯔꯦ ꯑꯩꯗꯤ ꯎꯝ ꯄꯨꯂꯤꯁ ꯂꯩꯔꯒ ꯑꯗꯨꯝ ꯂꯩ ꯀꯩ ꯍꯥꯏꯕ ꯄꯨꯂꯤꯁ ꯂꯩ ꯀꯣꯂꯦꯖ ꯀꯥꯕ ꯃꯇꯝꯗ ꯅꯨꯡꯉꯥꯏꯕꯅꯤꯗꯅ
ꯑꯋꯥ ꯍꯥꯏꯗꯤ ꯍꯣꯏ ꯈꯤꯇꯪ ꯑꯗꯨꯃꯥꯏꯗꯤ ꯇꯧꯗꯤ ꯇꯧꯔꯔꯕꯅꯤ ꯂꯣꯏꯗ꯭ꯔꯔꯤꯕꯅꯤꯅ ꯈꯪꯗꯦꯕꯀꯣ ꯑꯗꯨꯗꯤ
ꯍꯣꯏ ꯂꯣꯏꯒꯗꯕ ꯋꯥꯠꯂꯤꯕꯣ
ꯑꯋꯥꯠꯂꯤꯌꯦ ꯍꯧꯕꯗ ꯉꯥꯏꯔꯤ ꯍꯥꯏꯇꯥꯔꯦ ꯍꯩꯔꯤ ꯌꯥꯝ ꯌꯥꯝ ꯁꯦꯀꯦꯟ
ꯑꯣ ꯃꯠꯂꯤꯅꯦꯗ
ꯍꯣꯏ ꯉꯁꯤꯗꯤ ꯀꯥꯏ ꯆꯠꯀꯦ ꯌꯨꯝꯗ ꯑꯗꯨꯝ ꯂꯩꯕ꯭ꯔꯥ
ꯑꯩ ꯈꯄ ꯆꯠꯂꯦ ꯍꯣꯏꯁꯤ ꯆꯠꯂꯦ
ꯅꯅꯨꯡ ꯇꯥꯗ꯭ꯔꯣ ꯅꯣꯏꯗ
ꯇꯥꯗꯦ ꯍꯣꯏ ꯂꯗꯤ ꯇꯥꯕ꯭ꯔ
ꯑꯌꯨꯛꯇꯣ ꯈꯤꯇꯪ ꯈꯖꯤꯛ ꯇꯥꯏ ꯑꯗꯨꯒ ꯅꯨꯡꯊꯤꯤꯟꯗ ꯄꯨꯡ ꯑꯃ ꯑꯅꯤ ꯑꯗꯨꯋꯥꯏꯗ ꯈꯤꯇꯪ ꯇꯥꯏꯑꯦ
ꯑꯣ ꯑꯩꯈꯣꯏꯅꯗꯤ ꯅꯣꯡꯁꯨ ꯀꯌꯥ ꯇꯥꯗ꯭ꯔꯦ ꯌꯥꯝ ꯊꯑ ꯊꯥꯗꯔ
ꯍꯧꯖꯤꯛ ꯉꯁꯤꯗꯤ ꯅꯨꯡꯅꯨꯡ ꯇꯥꯕ ꯌꯥꯝ ꯆꯥꯕꯗꯤ ꯅꯠꯇꯦ
ꯎꯝ
ꯑꯗꯨꯝ ꯌꯥꯏ ꯍꯥꯏꯇꯥꯔꯦ
ꯏꯊꯟꯇ ꯂꯩꯕ꯭ꯔꯣꯀꯣ ꯍꯧꯖꯤꯛꯇꯤ
ꯑꯩꯈꯣꯏꯗꯨꯗ ꯑꯩꯈꯣꯏꯅ
ꯄꯨꯟꯅꯥ ꯂꯩꯕꯁꯨ ꯅꯨꯡꯉꯥꯏꯕꯅꯤꯗ
ꯑꯗꯨꯅꯤ ꯏꯊꯟꯇ ꯂꯩꯕ ꯁꯨꯔꯨꯀꯣ ꯌꯥꯝ ꯆꯤꯛꯄꯗ ꯅꯨꯡꯉꯥꯏꯇꯦꯕ
ꯅꯣꯏꯗꯤ ꯕꯣꯜ ꯌꯦꯡꯗ꯭ꯔꯣ
ꯌꯦꯡꯅꯤꯡꯗ ꯑꯩꯗꯤ ꯑꯗꯨꯝ ꯋꯥꯔꯤ ꯇꯥꯕ ꯉꯥꯛꯇꯅꯦ
ꯋꯥꯔꯤ ꯇꯥꯕꯅ ꯍꯦꯟꯅ ꯅꯨꯡꯉꯥꯏꯕꯅꯤꯗ
ꯑꯗꯨꯅꯤ ꯊꯣꯏ ꯇꯨꯝꯅꯤꯡꯉꯦ ꯃꯇꯝ ꯑꯍꯥꯡꯕ ꯁꯨꯔꯨꯕꯣ
ꯍꯣꯏ ꯌꯦꯡꯕꯗꯒꯤꯗꯤ ꯍꯦꯟꯅ ꯇꯥꯕꯅꯤꯅꯥ ꯅꯨꯡꯉꯥꯏꯕꯅꯦ
ꯑꯗꯨꯅꯦ ꯅꯣꯏ ꯉꯁꯤ ꯑꯗꯨꯃꯥꯏꯅ ꯇꯧꯋꯦ ꯀꯞꯄꯦ ꯍꯥꯏꯅꯀꯣ
ꯑꯥ
ꯑꯗꯨ ꯅꯨꯡꯉꯥꯏ ꯍꯥꯏꯇꯥꯔꯦ ꯅꯪ ꯌꯦꯡꯅꯤꯡꯕ꯭ꯔꯣ ꯅꯪꯁꯨ ꯌꯦꯡꯉ ꯑꯣ
ꯋꯥꯔꯤ ꯑꯗꯨꯝ ꯇꯥꯔ ꯂꯩ
ꯅꯥꯟꯅꯕ ꯄꯨꯡ ꯇꯔꯥ ꯇꯔꯥꯃꯥꯊꯣꯏꯕꯨ ꯉꯥꯏꯒ ꯂꯩꯦ
ꯍꯣꯏ ꯄꯨꯡ ꯇꯔꯥ ꯑꯗꯨꯐꯥꯎꯗꯤ ꯉꯜꯂꯦꯕ ꯄꯨꯡꯕꯔꯣ ꯀꯥꯏꯗꯩ ꯀꯅꯥꯅ ꯌꯦꯡꯗꯣꯏꯕ
ꯎ
ꯇꯨꯝꯕ
ꯑꯩꯈꯣꯏ ꯑꯩꯈꯣꯏ ꯌꯦꯡꯅꯤꯡꯕꯒ ꯑꯩꯈꯣꯏ ꯌꯦꯡꯅꯤꯡꯕꯗ ꯃꯣꯏ ꯄꯩꯁꯥ ꯄꯤꯒꯦ ꯍꯥꯏꯕꯁꯨ ꯅꯠꯇꯦ
ꯍꯣꯏ ꯑꯗꯨꯅꯤꯅꯦ ꯑꯩꯈꯣꯏꯒꯤ ꯃꯥꯡꯅꯤꯉꯥꯏꯅꯤ
ꯑꯗꯨꯅꯤ ꯍꯛꯆꯥꯡ ꯍꯛꯆꯥꯡ ꯍꯛꯆꯥꯡ ꯁꯣꯛꯅꯤꯡꯉꯥꯏ
ꯆꯥꯡ ꯁꯣꯛꯅꯤꯡꯉꯥꯏꯅꯦ
ꯎꯝ
ꯆꯪꯦꯃꯤ ꯆ ꯇꯨꯒ ꯂꯩ
ꯏꯟꯁꯥꯡ ꯀꯌꯥ ꯍꯥꯎꯗ꯭ꯔꯁꯨꯀꯣ ꯏꯟꯁꯥꯡ ꯌꯥꯝ ꯍꯧꯗ꯭ꯔꯁꯨ ꯆꯥꯛ ꯌꯥꯝ ꯌꯥꯝ ꯆꯥꯕ ꯑꯗꯨꯅ ꯕꯦꯁ ꯇꯥꯔꯦ
ꯍꯣꯏ ꯉꯁꯤ ꯀꯥꯏ ꯆ ꯐ ꯅꯗꯤ
ꯑꯩꯗꯤ ꯌꯨꯝꯗ ꯑꯗꯨꯝ ꯂꯩꯌꯦꯗ ꯑꯗꯨꯒ ꯄꯨꯡ ꯑꯃ ꯑꯅꯤ ꯑꯗꯨꯋꯥꯏꯗ ꯑꯗꯨꯝ ꯈꯤꯇꯪ ꯀꯣꯏꯕ ꯆꯠꯂꯦ ꯑꯩꯈꯣꯏ ꯏꯃꯥꯟꯅꯕꯤꯈꯣꯏ ꯌꯨꯝꯗ
ꯑ
ꯇꯣ ꯃꯍꯜꯂꯥꯛ ꯑꯦ ꯑꯗꯨꯒ ꯑꯗꯨꯝ ꯐꯝꯔꯒ ꯋꯥꯔꯤ ꯈꯤꯇꯪ ꯁꯥꯟꯅꯔꯒ ꯑꯗꯨꯝ ꯍꯧꯖꯤꯛ ꯑꯗꯨꯝ ꯃꯇꯝ ꯊꯣꯡꯅꯤꯡꯉꯥꯏ ꯆꯥꯛ ꯌꯦꯟꯁꯥꯡ ꯊꯣꯡꯅꯤꯡꯉꯥꯏ ꯃꯇꯝ ꯂꯥꯛꯑꯦ
ꯎꯝ
ꯍꯌꯦꯡ ꯊꯕꯛ ꯆꯠꯒꯗ꯭ꯔꯥ ꯌꯨꯝꯗ ꯑꯗꯨꯝ ꯂꯩꯒꯗ꯭ꯔꯥ
ꯑ ꯌꯨꯝꯗ ꯂꯩꯒꯅꯤ ꯍꯣꯏ ꯊꯕꯛ ꯆꯦ
ꯑ ꯍꯧꯖꯤꯛꯀꯥꯟꯗꯤ ꯌꯥꯝ
ꯅꯪꯗꯤ
ꯑꯩ ꯑꯩ ꯌꯨꯝꯗ ꯂꯩꯒꯗꯕ ꯃꯥꯜꯂꯦ ꯍꯣꯏ ꯀꯣꯂꯦꯖꯇ ꯠꯇꯗꯤ ꯅꯏꯗꯤ ꯅꯦꯠ ꯋꯥ ꯅꯨꯡꯉꯥꯏꯇ꯭ꯔꯣ
ꯅꯕ ꯌꯥꯝ ꯅꯨꯡꯉꯥꯏꯇꯦ ꯑꯩꯈꯣꯏꯗꯁꯨ
ꯑꯣ
ꯎꯗꯤ
ꯇꯥꯕꯗ ꯑꯁ ꯑꯗꯨꯝ ꯅꯨꯡꯉꯥꯏ ꯍꯥꯏꯇꯥꯔꯦ ꯍꯧꯖꯤꯛꯀꯥꯟꯗꯤ ꯖꯤꯑꯣꯗꯣ ꯅꯨꯡꯉꯥꯏꯌꯦꯕꯀꯣ ꯑꯩꯈꯣꯏꯗ ꯑꯦꯌꯥꯔꯇꯦꯜꯗꯤ ꯀꯌꯥ ꯅꯨꯡꯉꯥꯏꯗꯕ
ꯑꯣ ꯑꯩꯈꯣꯏꯗꯗꯤ ꯑꯁꯅꯦ ꯌꯥꯗ꯭ꯔꯦ ꯍꯟꯗ
ꯑꯣ ꯅ ꯍꯥꯏꯗꯤ ꯂꯥꯏ
ꯑ ꯂꯥꯛ ꯂꯥꯛ ꯃ ꯂ ꯑꯦ ꯃꯩꯂꯁꯨꯣ ꯑꯗꯨ
ꯑꯣ ꯍꯣꯏ ꯃꯇꯝ ꯑꯗꯨꯝ ꯂꯩꯕꯅꯦ ꯂꯥꯛꯄ ꯍꯥꯏꯗꯤ ꯅꯨꯡꯉꯥꯏꯇꯕ ꯃꯇꯝꯀꯣ
ꯎꯝ
ꯅꯣꯏ ꯃꯤꯠ ꯀꯌꯥ ꯂꯩꯒꯦ
ꯍꯣꯏ ꯃꯤ ꯑꯍꯨꯝ ꯂꯩꯌꯦ
ꯑꯣ ꯆꯞ ꯃꯥꯟꯅꯩ ꯑꯗꯨꯗꯤ ꯌꯖꯌꯥ ꯍ ꯂꯩꯦ ꯗꯗꯥ ꯑꯅꯤ ꯗꯗꯥ ꯑꯅꯤꯒ ꯑꯩ
ꯑꯣ ꯅꯨꯡꯉꯥꯏꯅꯦ ꯑꯗꯨꯗꯤ
ꯅꯨꯡꯉꯥꯏ ꯍꯥꯏꯇꯥꯔꯦ
ꯍ
ꯍ
ꯅꯣꯡꯃꯒꯤ ꯏꯔꯨꯗ꯭ꯔꯗꯤ ꯑꯁ ꯂꯩꯕ ꯌꯥꯗ꯭ꯔꯦ ꯍꯟꯗꯛ
ꯑꯁ ꯑꯁ ꯑꯃꯔꯥꯁꯨ ꯌꯥꯗꯦꯍꯦ ꯑꯅꯤꯔꯛ ꯏꯔꯨꯗꯗꯤ ꯑꯗꯨꯝꯕ ꯌꯥꯗꯕꯗꯣ
ꯌꯥꯝ ꯁꯥꯕ ꯍꯨꯃꯥꯡ ꯇꯕꯒꯤꯀꯣ
ꯅꯨꯡꯁꯥ ꯅꯨꯡꯁꯥ ꯊꯣꯛꯇ꯭ꯔꯁꯨ ꯌꯝ
ꯁꯥꯏ ꯀꯩꯒꯤꯅꯣ ꯈꯪꯗꯦ
ꯎꯟꯁꯥꯁꯤꯗꯤ
ꯑꯩꯈꯣꯏ ꯁ꯭ꯋꯥꯏꯗ ꯑꯩꯈꯣꯏ ꯁ꯭ꯋꯥꯏꯗꯐꯥꯎ ꯁꯨꯃꯥꯏꯅ ꯁꯥꯔ ꯁꯥꯔꯗꯤ ꯑꯥ ꯃꯄꯥꯟꯂꯣꯝꯗꯗꯤ
ꯑꯗꯨꯅꯦ ꯃꯄꯥꯟꯗꯤ ꯂꯩꯕ ꯉꯝꯃꯛ ꯉꯝꯃꯛꯑꯣꯢ ꯍꯥꯏꯗꯤ ꯋꯥꯔꯝꯅꯤ ꯂꯩꯕꯗꯣ
ꯎꯝ ꯎꯝ
ꯅꯨꯡ ꯌꯥꯝ ꯀꯟꯅ ꯆꯨꯕꯤꯔꯤ ꯐꯥꯗꯕꯀꯣ
ꯍꯣꯏ ꯅꯣꯡ ꯌꯥꯝꯁꯤꯨꯔꯒ
ꯅꯣꯡꯁꯨ ꯌꯥꯝ ꯆꯨꯅꯤꯡꯗꯕꯗꯣ ꯃꯣꯏ
ꯌꯥꯝ ꯆꯨꯅꯤꯡꯗꯕ ꯃꯥꯜꯂꯤꯗ ꯇꯥꯔꯒꯗ꯭ꯔꯥ ꯍꯥꯏꯔꯁꯨ ꯇꯥꯔꯛꯇꯦ
ꯑꯗꯨꯅꯦ ꯇꯨꯅꯤꯡꯗꯁꯨ
ꯅꯨꯡꯁꯥ ꯅꯣꯡꯉꯥꯏꯃꯟꯄꯒꯤꯔ ꯈꯪꯗꯦ
ꯍꯧꯔꯥꯎꯃꯟꯕꯤ ꯑꯣꯏꯔꯕꯝ
ꯎꯝ ꯑꯗꯨ ꯑꯣꯏꯔꯝꯅꯤ
ꯎꯝ ꯃꯄꯥꯟ ꯊꯣꯛꯇ꯭ꯔꯗꯤ ꯑꯗꯨꯝ ꯌꯨꯝꯗ ꯂꯩꯔꯤ ꯈꯤꯇꯪ ꯐꯥꯏꯕꯀꯣ
ꯎꯝ
ꯑꯗꯨ ꯈꯦꯠꯅꯗꯦ ꯃꯄꯥꯟ ꯊꯣꯛꯣꯛꯇ꯭ꯔꯁꯨ ꯌꯨꯝ ꯂꯩꯔꯁꯨ ꯌꯥꯝ ꯁꯥꯏꯌꯦꯕꯀꯣ
ꯁꯥꯏ ꯍꯣꯏ
ꯑꯗꯨꯕꯨ ꯎꯝ ꯃꯄꯟ ꯊꯣꯛꯄꯗꯨꯁꯨ ꯋꯥꯕ ꯃꯅꯨꯡ ꯂꯩꯕꯁꯨ ꯋꯥꯕ
ꯎꯝ
ꯑꯃꯨꯛ ꯅꯣꯡ ꯆꯨꯔꯁꯨ ꯅꯣꯡ ꯇꯥꯔꯁꯨ ꯑꯃꯨꯛ ꯃꯄꯟ ꯇꯧꯕ ꯌꯥꯗꯕ
ꯅꯣꯡ ꯆꯨ ꯅꯣꯡ ꯆꯨꯃꯜꯂꯁꯨ ꯅꯨꯡꯉꯥꯏꯇꯦꯀꯣ ꯑꯗꯨꯒ ꯅꯨꯡꯁꯥ ꯁꯥꯥꯃꯜꯂꯁꯨ ꯅꯨꯡꯉꯥꯏꯇꯦ
ꯍꯧꯖꯤꯛꯇꯤ ꯏꯟꯊꯟꯇ ꯂꯩꯕ꯭ꯔꯥ
ꯢꯊꯟꯗꯅꯠꯇꯦ ꯏꯅꯥꯎꯅꯨꯄꯤꯒ ꯂꯩ ꯏꯅꯥꯎꯅꯨꯄꯤ ꯑꯅꯤꯒ
ꯑꯥꯎ ꯅꯣꯏ ꯅꯣꯏ ꯅꯨꯄꯤ ꯑꯍꯨꯝ ꯂꯩꯕ꯭ꯔꯥ ꯅꯨꯄꯤ ꯉꯥꯛꯇ
ꯅꯨꯄꯤ ꯑꯍꯨꯝ ꯅꯥꯏ
ꯑ ꯑꯗꯨꯗꯤ ꯍꯥꯏꯗꯤ ꯃꯣꯏ ꯆꯥꯛ ꯏꯟꯁꯥꯡ ꯊꯣꯡꯕ ꯍꯥꯏꯔꯕ
ꯍꯩꯔꯦ ꯂꯣꯏ ꯍꯩꯔꯦ
ꯑꯗꯨꯗꯤ ꯅꯪꯁꯨ ꯋꯥꯔꯝꯃꯣꯏꯗ
ꯑꯝ ꯑꯗꯦ ꯅꯨꯡꯉꯥꯏ ꯎꯝ
ꯑꯌꯨꯛꯇ ꯃꯣꯏ ꯅꯨꯡꯗꯥꯡꯗ ꯅꯪꯉꯥꯏꯅꯀꯣ
ꯍꯣꯏ
ꯐꯥꯏꯗ ꯑꯗꯨ ꯐꯏꯗ ꯏꯟꯁꯥꯡ ꯍꯥꯎꯗꯕꯅꯦ ꯑꯗꯨ ꯑꯩꯈꯣꯏꯅ ꯑꯗꯨꯝ ꯇꯤ ꯊꯣꯡꯉꯗꯤ ꯍꯥꯎꯗꯕꯗꯣ ꯃꯍꯥꯎ ꯂꯩꯗꯕꯗꯣ
ꯎꯝ
ꯃꯤ ꯈꯤꯇꯪ ꯇꯣꯡꯉꯥꯟ
ꯑꯦ ꯎꯄꯟ ꯂꯩꯇꯦꯅꯦ ꯍꯟꯗꯛꯇꯤ
ꯑꯗꯨꯅꯦ
ꯍꯣꯏ
ꯆꯥꯕꯗꯤꯉꯝꯗꯕ ꯑꯗꯨꯅꯤ
ꯎꯝ
ꯑꯄꯩ ꯂꯩꯇꯦ ꯀꯩꯗꯧꯔꯅꯤ
ꯄꯅꯤꯗꯝ ꯈꯥꯡꯃ ꯇ
ꯑꯗꯨꯅꯤ ꯁꯥ ꯆꯥꯅꯤꯡꯉꯦ ꯍꯥꯏꯅ ꯑꯃꯨꯛ ꯑꯂꯨ ꯊꯣꯡꯕ ꯇꯥꯕ ꯆꯥꯅꯤꯡꯕ ꯐꯪꯗꯕꯅꯤꯅ
ꯂꯨꯅ ꯍꯥꯎꯕ ꯇꯥꯔꯦꯗ ꯁꯥꯗꯤ ꯈꯦꯅ
ꯋꯥꯈꯜꯗꯗꯤ ꯑꯗꯨꯝ ꯁꯥ ꯆꯥꯏꯅ ꯈꯜꯂꯣꯕꯀꯣ
ꯑꯗꯨ ꯑꯗꯨꯗ
ꯏ ꯑꯣꯗꯨ ꯁꯥꯗ
ꯎꯝ ꯑꯗꯨꯅꯦ ꯏ ꯌꯥꯎꯗꯕ ꯁꯥꯗꯨꯅ ꯍꯦꯟꯅ ꯍꯥꯎꯕꯅꯦ
ꯑꯗꯨꯅꯤ ꯍꯛꯆꯥꯡꯗꯣ ꯐꯕꯅꯦꯕ
ꯏ ꯌꯥꯎꯕ ꯁꯥꯗꯤꯛ ꯆꯥꯡ ꯇꯣꯛ ꯏ
ꯑꯗꯨꯅ ꯌꯥꯝ ꯆꯥꯔꯗꯤꯀꯣ
ꯎꯝ
ꯃꯆ ꯌꯥꯝ ꯁꯣꯛꯄꯅꯤ
ꯊꯣꯡꯕ ꯂꯣꯏꯔꯕꯣꯖꯥ ꯌꯦꯟꯖꯥꯡ
ꯆꯥꯛꯕꯨꯗꯤ ꯂꯣꯏꯔꯦ ꯑꯗꯣ ꯏꯟꯁꯥꯡ ꯊꯣꯡꯕꯗ ꯉꯥꯏꯔꯦ ꯍꯧꯖꯤꯛꯅ
ꯑꯣ
ꯅꯪ ꯂꯣꯏꯔꯕ
ꯑꯩꯗꯤ ꯍꯧꯖꯤꯛ ꯈꯛꯇ ꯂꯣꯏꯔꯦ ꯑꯥ
ꯎꯝ ꯊꯨꯔꯦ ꯉꯁꯤꯗꯤ ꯀꯩ ꯍꯥꯏꯕ ꯍꯣꯏ ꯉꯥꯏꯍꯥꯛ ꯂꯩꯔꯁꯨ ꯆꯥꯔꯅꯤ
ꯑꯥ
ꯊꯔꯤꯉꯩꯗ ꯍꯥꯎꯗꯕ ꯍꯟꯖꯥꯡꯗꯤ ꯍꯥꯎꯔꯗ ꯁꯥꯔꯤꯉꯩꯗ ꯆꯠꯊꯣꯛꯄꯗꯨꯅ ꯍꯥꯎꯕꯅꯦ
ꯃꯥꯅꯦ ꯍꯔꯦꯟ ꯀꯣꯟꯅ ꯆꯥꯒꯦꯅ ꯑꯗꯨꯝ ꯀꯩꯅꯣ ꯇꯧꯔꯗꯤ ꯍꯦꯟꯅ ꯍꯦꯟꯅ ꯇꯟꯕꯗꯨꯀꯣ ꯌꯦꯟꯖꯥꯡ ꯍꯥꯎꯗꯕꯤ ꯆꯥꯔꯣꯏꯒꯦꯅ ꯑꯗꯨꯝ ꯈꯜꯂꯛꯄꯅꯦꯕ
ꯎꯝ ꯑꯗꯨ
ꯎꯝ
ꯑꯩ ꯊꯣꯡꯉ ꯂꯣꯏꯔꯕꯅꯤꯅ ꯅꯪꯁꯨ ꯉꯥꯟꯅ ꯆꯥꯛꯑꯣꯣ ꯉꯥꯟꯅ ꯇꯨꯝꯃꯣ
ꯉꯅ ꯇꯨꯝꯃꯒ ꯌꯥꯝ ꯌꯥꯝ ꯆꯥꯔꯒ ꯇꯨꯝꯕꯨꯗ
ꯑꯥ ꯑꯗꯨꯅꯤ
ꯑ ꯉꯅ ꯇ ꯃꯣ ꯌꯥ
ꯎꯝ ꯎꯝ
ꯄꯩꯁꯥꯁꯨ ꯌꯥꯝ ꯐꯥꯡꯕ ꯑꯣꯏꯖꯔꯣ